ꯎꯍꯝ ꯇꯥꯔꯦꯀꯣ
ꯇꯧ ꯇꯥꯏ ꯇꯥꯏꯕ
ꯑꯣꯑꫭ ꯑꯍꯝꯝ ꯍꯧꯖꯤꯛ ꯑꯩꯅ ꯍꯥꯏꯕꯗꯣ ꯃꯤ ꯊꯤꯕ ꯌꯥꯝ ꯋꯥꯏꯑ ꯍꯟꯗꯛꯁꯤ ꯎꯝ ꯎꯝ ꯎ ꯎꯝ ꯎꯝꯝ
ꯑꯗꯨꯒꯤ ꯑꯗꯨꯝ ꯃꯤ ꯋꯥꯔꯤ ꯁꯥꯕꯁꯨ ꯍꯥꯏꯗꯤ ꯅꯨꯡꯉꯥꯏꯇ꯭ꯔꯦ
ꯎꯝꯝ ꯇꯧꯔꯛꯑꯣ ꯍꯥꯏꯔꯁꯨ ꯑꯗꯨꯝ ꯃꯣꯏꯒꯤꯗꯣ ꯌꯥꯗꯕꯒꯨꯝꯕꯥ꯫ ꯀꯣꯜ ꯇꯧꯕ ꯌꯥꯗꯕꯒꯨꯝꯕ ꯑꯗꯨꯝ ꯑꯌꯥꯝꯕꯅꯥ ꯇꯧꯋꯦꯕꯥ
ꯑꯗꯨ ꯌꯥꯗ꯭ꯔꯦꯅ ꯍꯧꯖꯤꯛꯇꯤ ꯔꯤꯁꯤꯞ ꯇꯧꯕꯤꯅꯤꯉꯥꯏ ꯁꯨꯝ ꯃꯤ ꯂꯩꯇ꯭ꯔꯦꯕꯥ
ꯎꯝ ꯑꯗꯨꯅ ꯌꯥꯕ ꯃꯤꯗꯨꯗꯥ ꯑꯗꯨꯝ꯫ ꯑꯃꯨꯛ ꯇꯧꯔꯛꯄ ꯃꯥꯅ ꯑꯃꯨꯛ ꯇꯧꯔꯛꯑꯗꯤ ꯑꯩꯅ ꯑꯃꯨꯛ ꯇꯧꯔꯛꯄ ꯎꯝ ꯑꯗꯨꯅ ꯂꯣꯏꯁꯤꯟꯕꯅ ꯐꯗ꯭ꯔꯣ
ꯍꯤ ꯍꯤ
ꯅꯨꯡꯉꯥꯏꯕ ꯃꯈꯜ ꯑꯃꯅꯤ
ꯍꯤ ꯍꯤ ꯍꯤ ꯑꯗꯨꯗꯅꯥ ꯉꯅꯨꯡꯉꯥꯏꯕꯅꯥ
ꯑꯗꯨꯅꯦ ꯅꯪ ꯉꯁꯥꯏ ꯍꯥꯏꯕꯒꯨꯝꯅ ꯃꯤ ꯈꯔꯗꯤ ꯁꯣꯏꯗꯅꯥ ꯑꯗꯨꯝ ꯀꯣꯏꯅꯕꯁꯨ ꯂꯩꯔꯝꯒꯅꯤ ꯁꯤꯗꯒꯤ꯫
ꯍꯣꯏꯗ ꯍꯧꯖꯤꯛꯇꯤ ꯂꯩꯔꯕꯔꯕꯅꯤꯗꯣꯏ ꯅꯪ ꯍꯣꯔꯦꯟ ꯍꯪꯉꯣ ꯅꯪ ꯒ꯭ꯔꯨꯞ ꯇꯥ ꯍꯤ-ꯍꯤ-ꯍꯤ-ꯍꯤ ꯀꯅꯥ ꯀꯅꯥ ꯀꯏ ꯅꯥꯕ ꯐꯪꯍꯟꯒꯦ ꯁꯤꯗ ꯑꯩꯒꯤ ꯃꯦꯁꯦꯁꯇꯣ ꯔꯦꯛ ꯇꯧꯔꯝ ꯃꯣꯏꯅ ꯊꯝ ꯆꯞ ꯇꯧꯔ ꯃꯣꯏꯅ
ꯎꯝ ꯎꯝ ꯎꯝ ꯅꯪꯅ ꯁꯦꯝꯈꯔꯣ ꯅꯪꯅ ꯈꯔ ꯃꯥꯟꯅꯤ ꯃꯤꯗꫭ
ꯑꯩꯗꯤ ꯀꯥꯏꯑꯦꯍ ꯅꯪꯗꯦ ꯑꯗꯨꯝ ꯑꯃꯨꯛꯀ ꯍꯥꯏꯔꯛꯄꯗꯣ ꯗꯦ ꯒ꯭ꯔꯨꯞꯇ
ꯎꯝ ꯑꯗꯨꯝ ꯑꯗꯨꯝ ꯃꯤ ꯌꯥꯝꯕꯅꯤꯅ ꯑꯗꯨꯝ ꯅꯨꯡꯉꯥꯏꯕ ꯑꯗꯨꯒꯨꯝꯕꯗꯣ
ꯎꯝ ꯅꯣꯡꯃꯁꯨ ꯑꯃꯥ ꯑꯩꯈꯣꯏꯒꯤ ꯑꯦꯠꯃꯤꯟꯗꯣ ꯑꯦꯠꯃꯤꯟ꯫ ꯀꯣꯜꯗ ꯍꯥꯏꯔ ꯅꯣꯡꯃ ꯍꯥꯏ ꯑꯗꯨꯃꯥꯏꯅ ꯍꯥꯏꯌꯦꯅꯥ ꯅꯣꯏ ꯐꯪ ꯐꯪꯅꯔꯕ꯭ꯔꯣ ꯍꯥꯏꯔꯛ
ꯎꯝ ꯑꯦ ꯍꯦ ꯑꯦ ꯍꯦ ꯎꯝꯝꯝ ꯅꯨꯡꯉꯥꯏꯕꯅꯦ
ꯑꯝ
ꯑꯁꯦꯡꯕ ꯑꯁꯤꯒꯤ ꯃꯅꯨꯡꯗ ꯆꯦꯟꯕꯁꯨ ꯌꯥꯎꯔꯝꯕꯥ ꯌꯥꯏ ꯀꯅꯥ ꯈꯪ
ꯉꯥꯎꯗꯔꯕꫭ ꯀꯣꯆꯦꯜꯒ
ꯎꯝ ꯃꯕꯥꯅꯤꯒꯤ ꯄꯩꯁꯥꯗꯨꯣ ꯄꯨꯟꯁꯤꯜꯂꯒ ꯂꯨꯍꯣꯡꯂꯒ ꯃꯤꯁꯦ ꯎꯝ ꯎꯝ ꯃꯤꯡꯁꯨ ꯃꯤꯡꯁꯨ ꯃꯤ ꯈꯔꯅꯗꯤ ꯃꯆꯥꯒꯤ ꯃꯤꯡ ꯊꯣꯟꯕꯤꯔꯒꯦ ꯍꯥꯏꯅ ꯍꯥꯏꯔꯤꯗꯨꯗꯤ
ꯑ ꯑꯠꯇꯤ ꯌꯥꯔꯦ ꯑꯥ ꯌꯥꯔꯦ ꯌꯥꯔꯦ ꯏꯕꯥꯅꯤ ꯊꯨꯡ ꯊꯣꯟꯒꯦ ꯀꯥꯏꯅꯒ ꯏꯕꯥꯅꯤ ꯃꯤ ꯈꯪ ꯃꯥ ꯂꯩꯑ ꯀꯥꯏꯅ ꯑꯗꯨꯒ ꯁꯤ ꯃꯤꯡ ꯑꯃ ꯊꯣꯟꯕꯤꯕ
ꯎꯝ ꯊꯣꯟꯕꯤꯔꯗꯤ ꯑꯗꯨꯝ ꯑꯩꯈꯣꯏꯗꯤ ꯈꯪꯅꯅꯤꯅꯦ ꯑꯦ ꯁꯤꯗꯤ ꯃꯁꯥꯒꯤ ꯃꯤꯡ ꯁꯨꯃꯥꯏ ꯀꯧꯔꯗꯤ ꯑꯥ ꯑꯗꯨꯗ ꯊꯕꯛ ꯃꯤꯟꯅꯕ ꯁꯤꯡꯗꯨꯅꯤꯅꯦ ꯍꯥꯏꯅ ꯈꯪꯂꯛꯀꯅꯤ ꯀꯣꯟꯅꯥ
ꯑ
ꯑꯩꯈꯣꯏꯁꯨ ꯀꯥꯎ ꯑꯗꯨꯝ ꯄꯨꯟꯁꯤ ꯆꯨꯞꯄꯒꯤ ꯑꯗꯨꯝ ꯑꯗꯨꯒꯤ ꯍꯧꯖꯤꯛꯀꯤꯁꯦ ꯑꯗꯨꯝ ꯅꯤꯡ ꯁꯤꯡꯒ ꯂꯩꯒꯅꯤ ꯎꯝ ꯎꯝ
ꯑꯩꯈꯣꯏꯁꯨ ꯑꯗꯨꯝ ꯄꯩꯁꯥ ꯐꯪꯉꯦꯀꯣ ꯀꯥꯎꯐꯝ ꯊꯣꯛꯇ꯭ꯔꯦꯕ ꯃꯤꯁꯨ ꯌꯥꯝ ꯁ°ꯡꯅ ꯍꯥꯏꯗꯤ ꯌꯥꯝ ꯈꯪꯅ ꯑꯃ ꯂꯩꯌꯦꯅ ꯍꯥꯏꯗꯤ ꯁꯤꯗ ꯑꯗꯨꯝ ꯁꯨꯝ ꯁꯨꯡꯎ ꯎꯗ꯭ꯔꯤꯕ ꯍꯥꯏꯗꯤ ꯄꯨꯟꯁꯤꯗꯒꯤ ꯑꯁꯤꯒꯨꯝꯕ ꯃꯩ ꯄꯣꯊꯣꯛ ꯑꯣ ꯄꯣꯛꯑꯦ ꯍꯥꯏꯅ ꯄ꯭ꯔꯤꯊꯤꯕꯤꯗꯤ ꯍꯤꯡꯉꯦ ꯍꯥꯏꯅ ꯈꯪꯗꯣꯏ ꯃꯤ ꯌꯥꯝ ꯊꯦꯡꯅꯕꯗꯣ ꯁꯤꯗ
ꯎꯝꯝ ꯎꯝꯝ
ꯄ꯭ꯔꯤꯊꯤꯕꯤꯗ ꯑꯁꯤꯒꯨꯝꯕ ꯑꯗꯨꯅꯦ
ꯎꯝ ꯑꯩ ꯍꯥꯟꯅ ꯆꯪꯂꯛꯄ ꯃꯇꯝꯗꯗꯤ ꯑꯂꯥꯏ ꯀꯔꯤ ꯃꯥꯏꯇꯩꯂꯣꯟꯗ ꯍꯥꯏꯕ ꯍꯩꯇ꯭ꯔꯤꯅꯦ ꯏꯇꯤꯒꯨꯝꯕ ꯈꯛꯇ ꯂꯩꯔꯝꯕꯅꯦꯕꯥ
ꯑꯥ
ꯍꯧꯖꯤꯛꯇꯤ ꯀꯩꯅꯣ ꯆꯥꯇ꯭ꯔꯦꯠ꯫ ꯏꯌꯦ ꯍꯦꯂꯦ꯫
ꯎꯝ꯫ ꯑꯗꯨꯅ ꯑꯁ ꯄꯩꯁꯥ ꯐꯪꯉꯦꯅ ꯈꯪꯕꯒꯤ ꯃꯤꯅꯁꯨ ꯑꯗꯨꯝ꯫ ꯌꯧ ꯃꯤꯅꯁꯨ ꯑꯗꯨꯝ ꯍꯥꯏꯕꯤꯕꯗ ꯃꯤꯁꯨ ꯑꯗꯨꯝ ꯌꯥꯎꯔꯛꯄꯀꯣ ꯑꯩꯁꯨ ꯑꯍꯥꯟꯕꯗ ꯊꯥꯖꯗꯕꯅꯦꯕ꯫
ꯍꯣꯏ꯫
ꯁꯨꯃꯥꯏꯅ ꯇꯧꯋꯦ ꯍꯥꯏꯕꯗꯣ ꯑꯩ ꯄꯩꯁꯥ ꯐꯪꯗ꯭ꯔꯤ ꯐꯥꯎꯕꯗ ꯊꯥꯖꯗꯦꯕ ꯑꯩ ꯋꯥꯔꯤ ꯁꯥꯔꯁꯨ ꯊꯥꯖꯗꯕꯗꯣ꯫ ꯄꯩꯁꯥ ꯐꯪꯈ꯭ꯔ ꯃꯇꯨꯡꯗ ꯑꯃꯨꯛ ꯊꯥꯖꯔꯛꯄꯅꯤ꯫
ꯎꯝ꯫ ꯑꯁ ꯑꯩꯗꯤ ꯃꯔꯛ꯫
ꯑꯗꫭ ꯑꯍꯥꯟ ꯑꯍꯥꯟꯕ ꯇꯧꯕꯗ ꯌꯥꯝ ꯅꯨꯡꯉꯥꯏ꯫ ꯑꯗꫭ ꯑꯗꯨꯝ ꯑꯍꯥꯟꯕꯗꯗꯤ ꯄ꯭ꯔꯣꯕ꯭ꯂꯦꯝ ꯂꯩꯗꯕꯁꯨ ꯅꯠꯇꯦ ꯂꯩꯕꯁꯨ ꯅꯠꯇꯦꯕꯀꯣ꯫ ꯀꯣꯛ ꯍꯦꯛ ꯇꯧꯕꯗꯣ ꯍꯦꯛꯇ ꯆꯠꯄ ꯀꯣ ꯄꯤꯛ ꯍꯦꯛ ꯇꯧꯕ ꯉꯝꯕ꯫
ꯎꯝ꯫ ꯃꯔꯛ ꯃꯔꯛꯇꯗꯤ ꯅꯨꯡꯉꯥꯏꯃꯟꯗꯅꯥ ꯁꯤꯁꯦ ꯀꯔꯤ ꯑꯣꯏꯖꯥꯠꯔꯥ ꯍꯣꯔꯦꯟ꯫ ꯑꯩꯈꯣꯏꯗ ꯁꯣꯏꯔꯛꯀꯗꯧꯕ꯭ꯔꯥ ꯍꯥꯏꯅ ꯃꯤꯅꯥ ꯎꯝ꯫ ꯊꯕꯛ ꯑꯇꯣꯞꯄ ꯑꯩꯈꯣꯏꯗ ꯁꯣꯏꯕ꯫ ꯑꯩꯈꯣꯏꯒꯤꯗ ꯁꯣꯏꯔꯛꯀꯗ꯭ꯔꯥ ꯍꯟꯗꯛ꯫ ꯑꯍ°ꯟꯕꯥ ꯋꯥꯈꯜꯁꯨ ꯑꯗꯨꯝ ꯊꯣꯛꯏꯅꯥ ꯃꯔꯛ ꯃꯔꯛ꯫
ꯍꯣꯏ ꯊꯣꯛꯇꯕꯥ ꯅꯠꯇꯦ ꯑꯗꯨꯁꯨ ꯍꯣꯏ꯫
ꯎꯝ꯫
ꯐꯖꯅꯁꯨ ꯈꯪꯗꯔꯕꯅꯤꯅꯀꯣ꯫
ꯎꯝ꯫ ꯃꯣꯏꯅꯥ ꯍꯥꯏꯕꯗꯁꯨ ꯑꯗꯨꯝ꯫ ꯊꯥꯖꯕ ꯑꯃꯁꯨ ꯂꯩꯕ ꯑꯗꯨꯒꯤ꯫ ꯑꯗꯨꯒ ꯃꯤ ꯈꯔꯗꯤ꯫ ꯎꯝ ꯇꯧꯕ ꯎꯗꯥꯕꯀꯣ꯫
ꯎꯝ꯫
ꯍꯥꯏꯕꯗꯤ ꯑꯩꯈꯣꯏꯅ ꯍꯧꯖꯤꯛ ꯂꯣꯜꯂꯤꯕ ꯂꯣꯟꯁꯤ꯫ ꯃꯩꯇꯩ ꯈꯣꯏꯅ ꯑꯗꯨꯝ ꯍꯦꯟꯅ ꯇꯧꯔꯝꯗꯧ ꯃꯥꯟꯕ ꯑꯗꯨꯅ ꯑꯩꯈꯣꯏꯗꯤ꯫ ꯃꯩꯇꯩꯃꯛꯇꯤ ꯅꯠꯇꯦꯅ꯫ ꯑꯗꯨꯕꯨ ꯑꯩꯈꯣꯏ ꯇ꯭ꯔꯥꯏꯕꯦꯜ ꯈꯣꯏꯅꯥ ꯍꯦꯜꯂꯦ ꯍꯦꯜꯂ°꯫
ꯑꯗꯨꯅꯦ ꯑꯩꯈꯣꯏꯅ ꯍꯦꯜꯂꯦꯗꫭ ꯑꯃꯨꯛ ꯅꯣꯏꯅ ꯍꯦꯟꯕꯥ꯫
ꯎꯝ꯫
ꯅꯣꯏꯒꯤ ꯃꯤ ꯉꯥꯛꯇꯅꯦꯕꯀꯣ ꯀꯩꯅꯣꯗ ꯒ꯭ꯔꯨꯞꯇ꯫
ꯍꯣꯏ꯫ ꯑꯗꯨꯅꯅꯤ꯫ ꯃꯣꯏ ꯍꯧꯖꯤꯛ ꯃꯩꯇꯩꯒꯤ ꯏꯆꯤꯜ ꯏꯅꯥꯎꯁꯤꯡ ꯇꯧꯔꯗꯤ꯫ ꯌꯥꯝ ꯌꯥꯝꯅꯁꯨ ꯐꯪꯒꯅꯤ ꯃꯣꯏꯗꯤ ꯐꯖꯅ ꯉꯥꯡꯕ꯫
ꯑꯧ ꯑꯗꯨꯅꯦ ꯑꯗꯨꯃꯥꯏꯅ ꯊꯥꯖꯩ ꯑꯩꯁꯨ ꯍꯥꯏꯗꯤ ꯃꯣꯏꯗꯤ ꯀꯩꯅꯣ ꯐꯖꯅ ꯂꯣꯟꯕ ꯍꯥꯏꯕꯅꯤꯅꯀꯣ꯫
ꯎꯝ꯫
ꯑꯩꯈꯣꯏꯗꯤ ꯌꯥꯝ ꯍꯥꯏꯗꯤ ꯑꯩꯈꯣꯏ ꯑꯩꯈꯣꯏꯅ ꯍꯥꯏꯕꯗ ꯌꯥꯝ꯫ ꯇꯪꯈꯥꯏ ꯍꯦꯟꯅ ꯌꯥꯝꯔꯝꯅꯦ ꯑꯩꯈꯣꯏꯅ ꯆꯩꯕꯗꯨꯕꯨ꯫
ꯎꯝ꯫
ꯄ ꯉꯥꯡꯇ ꯉꯥꯡꯕꯗꯨꯅꯦꯕ ꯑ ꯆꯨꯝꯕ꯭ꯔꯥ ꯂꯟꯕ꯭ꯔꯁꯨ ꯈꯪꯗꯦ꯫
ꯑꯗꯨꯒ ꯑꯩꯈꯣꯏꯅ ꯂꯣꯟꯕꯗꯤ ꯑꯗꯨꯝ꯫ ꯑꯥ꯫
ꯈꯣꯏꯕꯗꯣ꯫
ꯈꯣꯏꯁꯨ ꯈꯣꯏꯌꯦ ꯑꯗꯨꯒ ꯀꯔꯤ ꯍꯥꯏꯁꯤꯔ꯫ ꯑꯗꯨꯝ ꯍꯥꯏꯕ ꯃꯇꯝꯗ ꯑꯇꯣꯞꯄ ꯂꯣꯟ ꯑꯗꯨꯝ꯫ ꯎꯝ ꯌꯥꯎꯕꯗꯣ
ꯑꯥ
ꯑꯇꯣꯞꯄ ꯂꯣꯟ ꯑꯌꯥꯝꯕꯗ ꯑꯗꯨꯝ ꯌꯥꯎꯋꯦꯗꯅ
ꯍꯣꯏꯗ ꯍꯣꯏ ꯆꯨꯝꯃꯦ ꯑꯗꯨꯗꯤ
ꯎꯝ ꯑꯗꯨꯗꯗꯒꯤꯦ
ꯀꯩꯗꯦꯗ ꯂꯨꯄꯥ ꯑꯃꯐꯥꯎ ꯐꯪꯉꯗꯤ ꯌꯥꯔꯦ ꯑꯩꯈꯣꯏ ꯃꯥꯡꯖꯕ ꯑꯝꯇ ꯂꯩꯇꯦꯕꯀꯣ ꯃꯥꯡꯕ ꯍꯥꯏꯕꯕꯨ ꯃꯇꯝ ꯀꯣ
ꯎꯝ ꯎꯝ ꯃꯇꯝ ꯍꯣꯏ ꯑꯗꯨꯒ ꯑꯩꯈꯣꯏꯗ ꯗꯇꯥꯒꯨꯝꯕ ꯈꯔ ꯆꯥꯔꯝꯕꯁꯨ ꯌꯥꯏ ꯍꯤꯍꯤ
ꯍꯣꯏ ꯍꯣꯏ ꯑꯗꯨꯁꯨ ꯆꯨꯝꯃꯦ ꯏꯁꯤꯡ ꯉꯁꯤ ꯀꯣꯛ ꯌꯥꯝ ꯆꯤꯛꯑꯦꯅ ꯋꯦꯗꯔꯅꯤꯔ ꯈꯪꯅꯦ
ꯂꯥꯏꯅꯥ ꯂꯩꯕ꯭ꯔꯣ ꯍꯥꯏꯕꯗꯤ ꯁꯥꯏꯅꯥꯁ ꯂꯩꯕ꯭ꯔꯣ ꯅꯪꯁꯣ ꯑꯣ
ꯂꯩꯔꯝꯃꯣꯏ
ꯑꯗꯨꯝ ꯁꯅꯥꯁ ꯂꯩꯕꯁꯤꯡꯁꯦ ꯑꯗꯨꯝ ꯅꯣꯡ ꯃꯪꯉꯗꯤ ꯑꯗꯨꯝ ꯈꯔ
ꯑꯣ ꯍꯣꯏ ꯑꯣ ꯦꯁꯇ꯭ꯔꯤꯛ ꯦꯁꯇ꯭ꯔꯤꯛꯁꯨ ꯇꯧꯏ ꯇꯧꯕꯅꯦ ꯑꯗꯣ ꯑꯩꯗꯤ ꯅꯍꯥꯟ ꯒꯦꯁꯁꯦ ꯌꯥꯝ ꯀꯜꯂꯦꯕꯀꯣ ꯑꯩ ꯅꯍꯥꯟ ꯍꯣꯁꯇꯦꯜꯗ ꯂꯩꯌꯦꯕ
ꯎꯝ
ꯏꯂꯕꯦꯟ ꯇꯨꯋꯦꯜꯞ ꯀꯥꯏꯅꯤ ꯑꯗꯨ ꯑꯣ ꯑꯗꯨ ꯃꯇꯝꯗꯤ ꯑꯩ ꯍꯣꯁꯇꯦꯜꯗꯨ ꯐꯥꯎ ꯐꯖꯅ ꯂꯩꯕ ꯉꯝꯗꯕ ꯌꯨꯝ ꯑꯗꯨꯝ ꯍꯟꯕꯅꯦꯕ ꯑꯗꯨꯒꯤ
ꯍ
ꯑꯗꯨꯗꯨꯗꯤ ꯄꯦꯁꯇ꯭ꯔꯤꯛ ꯑꯃꯗꯤ ꯀꯌꯥ ꯀꯩꯅꯣ ꯇꯧꯗꯦ ꯃꯁꯤ ꯀꯩꯒꯤꯅꯣ ꯈꯪꯗꯦꯣꯏ ꯅꯥꯒꯗꯧꯔ
ꯋꯦꯗꯔꯅꯔ ꯈꯪꯗꯦ ꯉꯁꯤ ꯊ°ꯡ ꯊꯦꯡꯅꯁꯨ ꯍꯧꯒꯠꯄ ꯑꯗꯨ ꯑꯣꯏꯔ
ꯇꯨꯝꯕꯗꯤ ꯊꯦꯡꯅ ꯇꯨꯝꯕ꯭ꯔꯣ
ꯑꯁ ꯇꯦꯟ ꯇꯥꯗ꯭ꯔꯤꯉꯩꯗ ꯇꯨꯝꯃꯦ ꯍꯦ ꯑꯩꯗꯤ ꯇꯨꯝꯕꯗꯤ ꯉꯥꯟ ꯉꯟꯅ ꯇꯨꯝꯕꯅꯦ꯫
ꯎꯝ
ꯅꯥꯏꯟ ꯊꯥꯔꯇꯤ ꯇꯃꯟꯕꯤꯒꯔꯥ ꯈꯪꯗꯦ ꯑꯧ
ꯍꯧꯒꯠꯂꯒ ꯈꯔ ꯔꯤꯐ꯭ꯔꯦꯁ ꯇꯧꯔꯣ
ꯄꯟꯗꯕꯁꯨ ꯌꯥꯗꯦꯅꯦ ꯁꯤꯁꯤ꯫ ꯑꯇꯣꯞꯄ ꯂꯣꯣꯟꯁ
ꯇꯜꯂꯣꯏ ꯍꯥꯏꯔꯁꯨ ꯇꯜꯂꯣꯏ ꯍꯥꯏꯔꯁꯨ ꯌꯥꯔꯣꯏ
ꯎꯝ
ꯏꯁ ꯑꯩ ꯑꯩꯗꯤ ꯌꯥꯝ ꯍꯩꯒꯜꯂꯦꯗꯥ ꯑꯗꯨꯃꯥꯗꯤ
ꯎꯝ ꯍꯥꯏꯔꯣꯏ ꯍꯥꯏꯔꯒ ꯈꯟ ꯈꯜꯂꯒ ꯊꯣꯛꯇꯕ ꯑꯗꯨꯒꯤ ꯎꯝ ꯂꯥꯁꯇ ꯂꯥꯁꯇ ꯑꯃꯨꯛ ꯉ ꯌꯥꯎꯔꯦꯕ ꯑꯗꯨꯝ
ꯎꯝꯝ
ꯅꯪ ꯍꯧꯖꯤꯛꯇꯤ ꯅꯊꯟꯗ ꯂꯩꯕ꯭ꯔꯣ
ꯑꯁ ꯀ꯭ꯋꯁꯟꯖꯂꯤ ꯌꯥꯌꯦ
ꯑꯦ ꯅꯪꯅ ꯍꯥꯏꯔꯛꯀꯗꯕꯗꯣ ꯑꯩꯅ ꯍꯥꯏꯕ꯭ꯔꯣ
ꯆ꯭ꯔꯣꯒꯦ ꯑꯦꯟ ꯇꯅꯤ ꯋꯥ
ꯎ
ꯑꯩꯈꫭꯏ ꯗꯥꯗꯥꯒ ꯂꯩ
ꯗꯗꯥꯒ
ꯍꯣꯏ
ꯑꯣ ꯑꯗꯨꯗ ꯀꯔꯤ ꯊꯕꯛ ꯇꯧꯕ꯭ꯔꯣ
ꯑꯥꯔꯃꯤꯅꯦ ꯄꯞꯖꯤ ꯑꯥꯔꯃꯤ
ꯑꯣ
ꯐꯥꯒꯤꯇꯧꯕꯅꯤꯗ ꯀꯩꯅꯣ ꯑꯗꯨꯝ ꯀꯣꯆꯤꯡꯒꯨꯝꯕ ꯆꯠꯄ
ꯑꯣꯍꯣ ꯑꯩꯗꯤ ꯑꯥꯔꯃꯤꯅꯦ ꯍꯥꯏꯕꯗꯨꯗ
ꯄꯕꯖꯤ ꯑꯥꯔꯃꯤꯅꯤ ꯍꯥꯏ
ꯑꯣ ꯑꯁꯦꯡꯕꯒꯤ ꯁꯤꯐꯥꯏꯗꯣ ꯑꯣꯏꯕ꯭ꯔꯥ ꯈꯟꯕꯅꯤꯅꯦ
ꯅꯠꯇꯦꯍꯦ ꯑꯥꯔꯃꯤꯅꯤ ꯄꯞꯖꯤꯒꯤ ꯍꯥꯏꯕꯅꯤ
ꯑꯣ
ꯅꯪꯗꯤ ꯅꯊꯟꯇ ꯂꯩꯕ꯭ꯔꯥ ꯅꯠꯇ꯭ꯔꯒ ꯅꯅꯥꯎ ꯅꯨꯄꯥꯒ ꯂꯩꯕ꯭ꯔꯣ
ꯎꯝ ꯏꯅꯥꯎ ꯅꯨꯄꯥ ꯃꯤꯒꯤ ꯐꯣꯟꯗ ꯇꯧꯕꯒꯤ ꯃꯥꯥꯏꯁꯨ ꯇꯧꯐꯝ ꯈꯪꯗꯅ ꯑꯗꯨꯝ ꯍꯝ ꯑꯣ ꯑꯩꯒꯤ ꯑꯩꯒꯤ ꯐꯣꯟꯗꯗꯤ ꯌꯥꯝꯃꯟꯕꯒꯗꯤ ꯇꯧꯅꯤꯡꯗꯔꯕ
ꯎꯝ ꯑꯩꯗ ꯄꯩꯁꯥ ꯐꯪꯕꯗ ꯅꯕꯅꯤ ꯑꯗꯨꯝ ꯀꯥꯏꯩꯅꯣ ꯇꯧꯔꯗꯤ ꯌꯥꯔꯦꯗꯅ
ꯎꯝ ꯑꯗꯨꯅꯦ ꯅꯪ ꯍꯥꯏꯕ ꯍꯧꯖꯤꯛ ꯎꯝ ꯑꯗꯨꯅ ꯅꯪ ꯍꯧꯖꯤꯛ ꯍꯥꯏꯕꯒꯨꯝꯅ ꯃꯣꯏ ꯁꯥꯟꯅꯕꯁꯨ ꯈꯔ ꯂꯦꯞꯀꯕ ꯑꯩꯅ ꯐꯣꯟ ꯄꯥꯏꯕꯒꯤ
ꯑꯣ
ꯈꯔ ꯂꯦꯞꯁꯅꯨ ꯍꯥꯏꯅ
ꯑꯩꯈꯣꯏ ꯑꯩꯈꯣꯏ ꯍꯦꯟꯅ ꯃꯣꯏꯅ ꯃꯇꯝ ꯃꯥꯡꯍꯟꯕꯅꯦ ꯃꯣꯏꯗꯤ ꯐꯪꯒꯗꯕ ꯑꯝꯇ ꯂꯩꯇꯦꯀꯣ ꯍꯥꯏꯗꯤ ꯄꯩꯁꯥ ꯄꯤꯒꯦ ꯀꯩꯅꯣ ꯇꯧꯒꯦ ꯍꯥꯏꯕꯁꯨ ꯂꯩꯇꯦꯕ
ꯎꯝ ꯐꯃꯨꯡꯁꯨ ꯇꯣꯉꯥꯟꯕꯅꯦ ꯃꯣꯏꯁꯥꯅꯥꯕ ꯍꯧꯔꯗꯤ ꯑꯩ ꯇꯨꯝꯕ ꯌꯥꯗꯦꯕ
ꯑꯗꯨꯗꯨꯅꯦ ꯑꯁ ꯑꯩꯗꯤ ꯁꯥꯎꯅꯤ
ꯑꯗꯨꯅ ꯑꯩ ꯅꯍꯥꯟꯗꯩ ꯇꯨꯝ
ꯌꯨꯝꯗ ꯂꯩꯌꯦ ꯍꯥꯏꯅꯀꯣ
ꯎꯝ ꯍꯣꯏꯅꯦ ꯆꯞ ꯃꯅꯔ‌ꯦꯅ‌ꯦ ꯀꯩꯅꯣꯁꯨ ꯃꯈꯣꯟꯁꯨ ꯀꯩꯅꯣ ꯈ꯭ꯋꯥꯏꯗꯒꯤ ꯋꯥꯡꯕꯗ ꯑꯗꯨꯝ ꯊꯝꯈ꯭ꯔꯅꯤ
ꯑꯗꯨꯅꯦ
ꯑꯗꯨ ꯅꯍꯥꯟꯗꯤ ꯇꯨꯝꯃꯤꯟꯅꯕꯅꯦ ꯑꯗꯨꯒ ꯑꯩꯅ ꯇꯨꯝꯕ ꯌꯥꯗ꯭ꯔꯦ ꯍꯥꯏꯕꯒꯤ ꯐꯃꯨꯡꯁꯨ ꯇꯣꯡꯉꯥꯟꯈ꯭ꯔꯦ ꯍꯧꯖꯤꯛꯇꯤ
ꯑꯗꯨꯅꯥ ꯐꯩꯌꯦ
ꯐꯤ ꯈꯔ ꯄꯤꯔꯒ ꯄꯤꯂꯣ ꯈꯔ ꯄꯤꯔꯒ ꯆꯠ꯭ꯔꯣ ꯁꯣꯝꯇ ꯑꯁꯦꯡꯕ ꯄꯥꯎꯒꯨꯝꯕ ꯎꯝ ꯄꯥꯎꯒꯨꯝꯕ ꯇꯥꯁꯤ ꯍꯥꯏꯔꯁꯨ ꯌꯥꯗ꯭ꯔꯦ ꯑꯗꯨꯗ ꯍꯧꯔꯗꯤ ꯃꯔꯨ ꯑꯣꯏꯕ ꯃꯇꯝ ꯈꯔ ꯐꯣꯟꯗ ꯑꯗꯨꯝ ꯌꯦꯡꯅꯤꯡꯉꯤꯅ ꯑꯩꯈꯣꯏꯁꯨ
ꯎꯝ ꯍꯣꯏ
ꯑꯗꯨ ꯃꯇꯝ ꯐꯥꯎ ꯂꯩꯇ꯭ꯔꯦꯕ
ꯉꯁꯤꯗꯤ ꯀꯅꯥꯅ ꯀꯅꯥ ꯊꯣꯡꯒꯦ ꯆꯥꯛ ꯏꯟꯁꯥꯡ ꯅꯪꯂ ꯁꯣꯡꯕ꯭ꯔꯥ ꯅꯪ ꯅꯎꯅꯠꯇ ꯏꯁ